ꯍꯜꯂꯣ
ꯇꯥꯔꯦ ꯇꯥꯔꯦ
ꯎꯝ
ꯍꯤꯗꯥꯛ ꯆꯥꯕ ꯇꯣꯛꯇ ꯉꯥꯏꯔꯤ ꯀꯥꯎꯔꯤꯕ ꯑꯩꯗꯣ ꯆꯛꯆꯥ ꯇꯣꯛꯑ ꯆꯥꯒꯗꯧꯕꯗ ꯁꯨꯝ ꯇꯣꯏꯅ ꯆꯥꯕ ꯅꯠꯇꯕꯅꯤ ꯍꯦꯛ ꯀꯥꯎꯇꯣꯛꯏꯕ ꯕꯥꯞ ꯑꯣꯏꯍꯧꯗ꯭ꯔꯤꯕ
ꯍꯤꯗꯥꯛ ꯆꯥꯕꯗꯤ ꯀꯥꯎꯕ ꯌꯥꯗꯦꯕꯣ ꯅꯁꯥꯗꯣ ꯁꯥꯒꯤ ꯈꯟꯂꯒ ꯆꯥꯏ ꯑꯗꯨꯗꯤ ꯍꯤꯗꯥꯛꯆꯕꯗꯤ ꯁꯨꯀꯥꯥꯎ ꯀꯥꯎꯔꯣꯏꯇꯕꯅꯤꯍꯦ
ꯎꯝ ꯐꯃꯨꯡ ꯆꯪꯉꯥꯕꯣ
ꯆꯪꯉꯤ ꯐꯝ ꯊꯥꯕ ꯂꯣꯢꯗꯥꯉꯥꯏ
ꯎꯝ ꯑꯩ ꯆꯪꯉꯦ ꯅꯣꯡꯗꯤ ꯊꯤꯠꯂꯤ ꯊꯤꯠꯂꯤ ꯆꯨꯔꯤ ꯇꯨꯝꯕꯗꯤ ꯅꯥꯎꯁꯨꯝ ꯑꯣꯏꯗꯣꯏꯅꯦ ꯅꯣꯡꯁꯤꯅ
ꯑꯩꯈꯣꯏꯁꯨ ꯆꯨꯔꯤ ꯑꯗꯨꯕꯨꯗꯤ ꯀꯟꯅ ꯆꯨꯕꯗꯤ ꯑꯣꯏꯗꯦ
ꯎꯝ ꯖꯤꯡꯒ ꯈꯟꯕ ꯑꯩꯈꯣꯏꯒꯤ ꯏꯃꯨꯡꯗ ꯇꯥꯕꯅꯤ ꯕꯤꯜꯗꯤꯡ ꯃꯊꯣꯟ ꯃꯔꯤ ꯃꯉꯥ ꯂꯩꯈꯤꯕ ꯏꯃꯨꯡꯗꯗꯤ ꯃꯅꯨꯡꯗꯗꯤ ꯇꯥꯔꯝꯃꯣꯏꯗꯣꯏꯅꯤ ꯁꯤꯒꯤ ꯅꯣꯡꯖꯨꯁꯦ
ꯑꯦ ꯀꯔꯤꯝ ꯈꯪꯉꯝꯃꯣꯏꯗꯣꯏꯅꯤ ꯑꯩꯈꯣꯏꯗꯤ ꯖꯤꯡꯒ ꯈꯟꯕꯅꯤꯅ ꯂꯥꯏꯔꯕꯒꯤ ꯏꯃꯨꯡ ꯑꯣꯏꯕꯒꯤ ꯑꯩꯈꯣꯏꯅ ꯅꯣꯡꯃꯔꯤꯛ ꯑꯃ ꯇꯥꯔꯛꯄꯗ ꯈꯪꯕꯗꯣ ꯑꯗꯨ ꯑꯣꯏ ꯒꯤ ꯋꯥꯅꯤ
ꯀꯔꯝ ꯀꯟ ꯗꯨꯅꯤ ꯀꯔꯝ ꯀꯥꯟꯗ ꯑꯩꯈꯣꯏꯁꯨ ꯁꯥꯠꯀꯤ ꯃꯊꯣꯜ ꯃꯉꯥ ꯇꯥꯔꯨꯛꯇ ꯂꯩꯕꯥ ꯉꯥꯃꯛ ꯇꯣꯏꯅꯣ ꯈꯪꯗꯦ
ꯑꯩꯈꯣꯏꯒꯤꯁꯨ ꯂꯥꯏꯅ ꯇꯝꯕ ꯃꯥ ꯂꯥꯏꯅ ꯇꯝꯕ ꯑꯃ ꯁꯣꯏꯗꯅ ꯂꯩꯔꯝꯒꯅꯤ ꯀꯩꯅꯣ ꯆꯍꯤ ꯑꯗꯨꯛꯇ ꯅꯣꯏꯒꯤꯁꯨ ꯑ ꯗꯣꯂꯥꯟ ꯁꯥꯗꯅ ꯆꯦꯛꯀꯤ ꯌꯨꯝ ꯁꯥꯗꯅ ꯅꯣꯏ ꯅꯨꯡꯉꯥꯏꯅ ꯂꯩꯕ ꯍꯥ
ꯃꯤꯂꯥꯛꯏꯔꯣ
ꯎꯝ ꯑꯩꯈꯣꯏ ꯏꯆꯥ ꯅꯨꯄꯥꯗꯣ ꯃꯅꯤꯡ ꯆꯪꯅꯤꯡꯉꯤ ꯑꯗꯨꯒꯤ ꯀꯤꯕꯒꯤ ꯉꯥꯏꯕꯤꯔꯨꯒꯦ ꯇꯧꯕ
ꯎꯝ ꯇꯧꯕꯅꯦ ꯇꯧꯕꯅꯦ ꯑꯉꯥꯡꯗꯤ ꯀꯤꯅꯤ
ꯎꯝ
ꯈꯣꯏꯖꯨ ꯉꯥꯏꯍꯜꯂꯛꯑꯦ ꯅꯍꯥꯟꯋꯥ ꯑꯩꯈꯣꯏ ꯃꯥ ꯑꯩꯈꯣꯏ ꯕꯥ ꯑꯗꯨꯝ ꯉꯥꯏꯍꯜꯂꯛꯑꯦ
ꯎꯝ
ꯅꯣꯏ ꯑ ꯃꯅꯤꯡꯗ ꯑꯣꯏꯕ꯭ꯔꯥ ꯑꯩꯈꯣꯏꯒꯤ ꯏꯟ ꯆꯤꯡꯕꯗꯣ ꯑꯗꯨ ꯑꯗꯨꯒ ꯅꯛꯅꯔꯕ
ꯏꯕꯨꯡ ꯌꯨꯝꯒ ꯑꯩꯈꯣꯏꯁꯨ ꯀꯩꯅꯣꯒꯗꯤ ꯌꯥꯝ ꯂꯥꯞꯅꯩ ꯍꯥꯏꯕ
ꯎꯝ ꯅꯣꯏ ꯌꯨꯝꯗ ꯄꯤꯛꯆꯩ ꯍꯥꯏꯕꯅꯦ ꯁꯥꯡꯗꯤ ꯁꯥꯡꯉꯤꯍꯦ
ꯎꯝ
ꯀꯣꯛꯄꯨ ꯉꯥꯎꯋꯦ ꯀꯥ ꯌꯥꯃꯟꯗꯅ ꯒ꯭ꯌꯥꯟ ꯃꯦꯟ ꯇꯥꯗꯦ
ꯅꯣꯡꯁꯦ ꯇꯥꯏꯌꯦ ꯇꯥꯒꯦ ꯍꯥꯏꯗꯦꯕ
ꯊꯤꯂꯤ ꯊꯤꯂꯤ ꯇꯥꯂ°ꯍꯩꯕ
ꯗꯨꯅꯦ ꯖꯣ ꯂꯥꯎ ꯇꯥꯥꯗꯤ ꯏꯪꯁꯨ ꯈꯪꯉꯤ ꯏꯪꯗꯔꯛꯀꯗꯧꯅꯦ ꯑꯗꯨꯒ ꯇꯨꯝꯕꯁꯨ ꯅꯨꯡꯉꯥꯏ ꯑꯗꯨꯝ ꯇꯧꯔꯤꯁꯦ ꯎꯝ ꯑꯗꯣ ꯁꯤꯒꯤ ꯂꯤꯔꯤꯂꯤꯔꯤ ꯁꯨꯝ ꯇꯨꯝꯕ ꯍꯧꯗ ꯇꯨꯝꯕꯒ ꯍꯧꯒꯤ ꯇꯥꯔꯗꯤ ꯅꯨꯡꯉꯥꯏꯅꯤꯌꯦ ꯅꯣꯡꯖꯨꯁꯦ
ꯎꯝ
ꯅꯣꯡꯖꯨ ꯑꯍꯤꯡ ꯑꯣꯏꯔꯔꯦ ꯀꯨꯝꯒꯤ ꯅꯣꯡꯖꯨꯅ ꯂꯥꯛꯄꯁꯤꯗ ꯅꯤꯡꯁꯤꯡꯍꯜꯂꯤ ꯊꯧꯗꯣꯛ ꯀꯌꯥ꯫
ꯀꯩꯅꯣꯒꯤ ꯏꯁꯩꯗꯣ ꯅꯤꯖꯤꯡꯉꯛꯑꯦ ꯎꯝ ꯈꯨꯟꯖꯣꯏ ꯀꯨꯃꯥꯔꯒꯤ ꯀꯨꯝꯒꯤ ꯅꯣꯡꯒꯤꯨ ꯂꯥꯛꯄꯗ ꯅꯤꯡꯈꯥꯏꯗꯣꯔꯕ ꯇꯧꯔꯕꯟꯗ ꯍꯧꯔꯤꯕ ꯃꯅꯥ ꯀꯪꯅꯕ ꯄꯥꯃꯦꯟ ꯀꯔꯝꯕ ꯎꯔꯤꯅ ꯌꯦꯠꯅꯤꯡꯒꯅꯤ ꯇꯧꯕꯗꯨꯅꯤ ꯅꯤꯡꯖꯪꯉꯦ꯫ ꯊꯥꯏꯅ ꯏꯁꯩ ꯑꯔꯊ ꯑꯊ꯭ꯔ ꯌꯥꯝ ꯆ°ꯟꯗꯣꯔ
ꯎꯝ ꯑꯗꯨꯗꯒꯤ ꯃꯦꯝꯃ ꯁꯅꯨꯀꯨꯃꯅ ꯁꯛꯈꯤꯕ ꯅꯣꯡꯖꯨ ꯑꯍꯤꯡꯗꯣ꯫
ꯎꯝ ꯎꯝ ꯑꯗꯨ ꯃꯤꯁꯂꯨꯟ ꯐꯤꯂꯝꯗ ꯌꯥꯎꯗꯨꯗꯤ
ꯎꯝ ꯑꯗꯨꯁꯨ ꯃꯣꯕꯥꯏ ꯆꯠꯂꯒ ꯔꯦꯀꯣꯔꯗꯤꯡ ꯇꯧꯔꯤꯕꯅꯤ꯫
ꯃꯥꯅ° ꯃꯇꯝꯗꯨꯗꯗꯤ ꯀꯩꯅꯣꯍꯦ ꯗꯅ ꯎꯔꯤꯔꯩꯃꯥꯙꯕꯤꯗꯒ ꯁꯛꯍꯜꯂꯤꯗꯨ ꯀꯩꯅꯣ ꯃꯤꯒꯤ ꯑꯁꯣꯝ ꯅꯥꯀꯟꯒꯤ ꯕꯣꯂꯤꯋꯨꯗꯀꯤ ꯁꯤꯡꯒꯥꯔ ꯃꯌꯥꯝ ꯁꯛꯍꯜꯂꯤꯅꯤ ꯀꯩꯅꯣ꯫ ꯄꯍꯧꯔ°ꯍ° ꯀꯥꯅꯒꯤꯅꯣ ꯇꯧꯕꯗꯣ ꯕꯣꯂꯤꯋꯨꯗꯀꯤ ꯁꯤꯡꯒꯥꯔ ꯉꯥꯛꯇꯅꯦ
ꯀꯨꯃꯥꯔ ꯁꯅꯨ ꯍꯥꯏꯕ꯭ꯔꯥ ꯁꯨꯅꯨ ꯀꯨꯃꯥꯔ ꯍꯥꯏꯕ꯭ꯔꯥ꯫
ꯎꯝ꯫
ꯑꯁ ꯏꯁꯥꯁꯦ ꯍꯥꯏꯕ ꯅꯣꯡ ꯀꯕꯨꯛ ꯀꯕꯨꯛ ꯆꯨꯖꯩ ꯍꯥꯏꯕ ꯋꯅꯦ ꯆꯅꯞꯅꯩꯗ꯫
ꯁꯥꯏ ꯑꯗꯨꯅꯦ ꯍꯥꯏꯖꯦ꯫ ꯀꯩ ꯃꯊꯦꯜ ꯆꯥꯔ ꯑꯣ ꯉꯁꯥꯢ ꯀꯩ ꯃꯊꯦꯜ ꯆꯥꯔꯒꯦꯗ ꯍꯪꯂꯩꯔꯦ꯫ ꯍꯩꯅꯕꯤ ꯑꯣꯏꯔꯦ ꯁꯤꯁꯦ꯫
ꯐꯩꯌꯦ ꯀꯩꯅꯣ ꯑꯗꯨ ꯅꯤꯡꯁꯤꯡꯒꯗꯕꯅꯦ ꯑꯃꯨꯛꯃꯨꯛ꯫ ꯑꯩꯁꯨ꯫ ꯑꯁ ꯈꯪꯗꯦ ꯍꯌꯦꯡꯁꯦ ꯌꯥꯍꯧ ꯑꯦꯂꯥꯔꯝ ꯊꯝꯃꯝꯁꯤꯔꯈꯪꯗꯦ ꯄꯨꯡꯁꯦ ꯍꯧꯒꯠꯄ ꯉꯟꯅꯕ ꯄꯨꯡ ꯃꯔꯤ ꯃꯈꯥꯏ ꯁ꯭ꯋꯥꯏꯗ꯫
ꯑꯗꯨ ꯉꯟꯅ ꯍꯧꯒꯠꯄ ꯉꯟꯅ ꯄꯨꯟꯕ ꯀꯩ ꯍꯥꯏꯒꯦ꯫ ꯀꯩꯕꯥ꯫ ꯨꯒꯨꯗ ꯅꯥꯏꯠ ꯑꯩ ꯌꯥꯔꯦ ꯒꯨꯗ ꯅꯥꯏꯠ꯫ ꯎꯝ ꯍꯥꯏꯔꯣ ꯍꯥꯢꯔꯣ ꯇꯥꯏ꯫
ꯇꯣꯇꯤ ꯇꯥꯕꯁꯨ ꯆꯥꯡ ꯋꯥꯠꯂꯤ ꯍꯥꯏꯕꯅꯤ ꯏꯁꯤꯡ ꯍꯣꯜꯂ ꯆꯠꯈ꯭ꯔꯤꯔꯥ꯫
ꯎꯝ꯫
ꯑꯗꯨꯅꯤ ꯏꯁꯤꯡꯁꯦ ꯌꯥꯝ ꯗꯔꯀꯥꯔ ꯂꯩꯕꯅꯤꯅ ꯑꯃꯨꯃꯨꯛ ꯍꯣꯟꯗꯗꯤ꯫
ꯃꯥꯅꯤ ꯕꯤꯑꯦꯁꯦ ꯐꯖ꯫ ꯅꯪꯒꯤꯅꯦ ꯁꯤꯁꯨ꯫
ꯂꯨ ꯂꯣꯡꯕ ꯃꯌꯥꯒꯤ ꯑꯍꯤꯡꯅꯤꯅ ꯌꯥꯃꯦ
ꯀ ꯋꯥꯦ ꯎꯝ
ꯎꯝ ꯐꯣꯏ ꯑꯗꯨꯒꯤ ꯃꯅꯤꯡꯒꯤ ꯒꯦꯠ ꯍꯥꯏꯗꯨꯅ ꯃꯈꯣꯏꯅ ꯉꯥ ꯊꯥꯕ ꯁꯣꯟꯕ ꯆꯠꯄꯗ ꯑꯗꯨꯗ ꯐꯥꯎꯗꯣꯛꯄꯒꯤ ꯒꯦꯠ ꯃꯆꯥ ꯑꯃ ꯄꯥꯟꯕꯗꯨ꯭ꯔꯥ ꯎꯝ
ꯑꯩꯈꯣꯏꯅ ꯑꯩ ꯑꯩꯅ ꯍꯧꯖꯤꯛ ꯊꯣꯛꯂꯛꯑꯗꯗꯤ ꯎꯔꯨ ꯍꯥꯏꯕ ꯃ ꯐꯖꯅ ꯂ ꯁ ꯐꯠꯀꯦ ꯍꯥꯏꯔ
ꯑꯣꯝ
ꯍꯧꯈꯖꯤꯛ ꯃꯤ ꯌꯥꯝꯃꯒꯤ ꯑꯃꯈꯛ ꯑꯃꯅ ꯃꯥꯏꯅ ꯇꯧꯖꯅꯤ ꯑꯃꯅ ꯃꯥꯏꯅ ꯇꯧꯖꯅꯤ ꯑꯃ ꯂꯩꯕꯗꯣ ꯑꯗꯨꯒꯤ ꯃꯑꯣꯡꯗ ꯂꯩ ꯍꯥꯏꯕ ꯃꯤ ꯌꯥꯕꯒꯤ ꯀꯥꯅꯥ ꯆ ꯄꯥꯏꯒ ꯑ ꯑꯗꯨꯅ ꯑꯗꯨꯒ ꯊꯧꯗꯣꯛ ꯋꯥꯊꯣꯛꯀꯨꯝ ꯊꯣꯛꯂꯛꯄꯗ ꯌꯥꯝ ꯅꯨꯡꯉꯥꯏꯕ
ꯎꯝ ꯑꯩꯁꯨ ꯑꯩꯅ ꯍꯜꯂꯛꯄꯗ ꯒꯦꯠꯇꯣ ꯍꯥꯡꯗꯦ ꯍꯥꯡꯉꯝꯃꯦꯗꯣ ꯂꯣꯟꯁꯤꯜꯂꯒ ꯊꯝꯕꯃꯝꯅꯦ ꯃꯤ ꯌꯥꯝꯃꯝꯅꯦ ꯁꯨꯔꯕ ꯁꯨꯗ꯭ꯔꯤꯕ ꯈꯪꯗꯦ ꯁꯣꯏꯨꯔꯝꯗꯧꯗꯦ ꯃꯥꯜꯂꯦ ꯄꯨꯡ ꯊꯦꯡꯉꯛꯑꯕꯅꯤꯅ ꯉꯁꯥꯏ ꯆꯪꯉꯛꯄꯗꯣ
ꯁꯅꯃꯩꯅ ꯅꯣꯏꯒꯤ ꯃꯤ ꯌꯥꯝꯕꯁꯨ ꯅꯠꯇꯕꯅꯤꯅ
ꯊ
ꯊꯥꯏꯅꯒꯤ ꯌꯦꯛꯀ ꯍꯥꯏꯔꯄ ꯀꯣꯟꯊꯣꯡ ꯂꯣꯟꯕꯅ ꯑꯩꯈꯣꯏꯁꯨ ꯀꯣꯟꯗꯣꯡ ꯂꯣꯜꯂꯝꯃꯤꯅꯤ ꯀꯩꯅꯣ ꯋꯥꯒ ꯇꯧꯔꯒ ꯑꯃꯈꯛ ꯇꯧꯕꯗꯣ ꯁꯥꯏꯠ ꯑꯅꯤꯗ ꯅꯥꯀꯟ ꯑꯅꯤꯗ ꯋꯥ ꯑꯅꯤ ꯌꯨꯝꯉꯒ ꯀꯣꯟꯗꯣꯝ ꯆꯩꯗ ꯇꯧꯕꯗꯣ
ꯍꯧꯖꯤꯛꯇꯤ ꯀꯣꯟꯗꯣꯡꯁ ꯑꯩꯒ ꯑꯝꯇ ꯎꯈꯤꯗ꯭ꯔꯦ ꯌꯦꯟꯂꯣꯏ ꯄꯥꯟꯈꯔꯦ ꯆꯤꯡꯒꯅ ꯈꯔ ꯄꯥꯟ ꯌꯣꯠꯅ ꯈꯔ ꯄꯥꯟ ꯎꯅ ꯈꯔ ꯄꯥꯟ
ꯑꯁꯦꯡꯕꯅ ꯑꯝꯇ ꯎꯗꯦꯃꯣ ꯀꯣꯟꯗꯣꯡ ꯆꯩꯩꯒꯗꯣꯝ ꯈꯪꯗ ꯥꯡꯉꯥꯡ ꯀꯩ ꯑꯟ ꯁꯉꯅ ꯃꯦ
ꯈꯪꯉꯣꯏ ꯀꯗꯣꯡꯁꯦ ꯀꯗꯣꯡꯁꯦ ꯑꯩꯁꯦ ꯀꯩꯅꯣ ꯍꯥꯏꯕ ꯃꯇꯝꯗ ꯈꯪꯉꯔꯣꯏꯗꯕꯅꯦ ꯑꯉꯥꯡ ꯍꯧꯖꯤꯛꯀꯥꯟꯒꯤ ꯍꯧꯒ ꯂꯩꯁꯤꯔ
ꯀꯣꯟꯗꯣꯡ ꯆꯍꯤꯗ ꯑꯗꯨ ꯇꯣꯛꯈ꯭ꯔꯣꯅꯦ ꯍꯥꯟꯅꯒꯤ ꯁꯨꯝꯕꯟꯒꯩꯗ ꯃꯣꯏ ꯈꯪꯒꯗ꯭ꯔꯣ ꯐꯧ ꯁꯨꯕꯒꯤ ꯁꯨꯝꯕꯟꯒꯩꯗꯕ
ꯈꯪꯉꯔꯣꯏ ꯈꯪꯉꯔꯣꯏ ꯑꯩꯈꯣꯏ ꯃꯇꯝꯗꯨꯕꯨ ꯀꯌꯥ ꯐꯖꯅ ꯎꯔꯛꯑꯒꯁꯨ ꯀꯌꯥ ꯁꯤꯖꯤꯟꯅꯔꯛꯇ꯭ꯔꯦ
ꯎꯝ ꯑꯩꯈꯣꯏꯒꯤꯗꯤ ꯌꯥꯝ ꯁꯤꯖꯤꯟꯅꯔꯦ ꯑꯩꯈꯣꯏ ꯏꯃꯨꯡꯒꯤ ꯑꯣꯏꯅꯗꯤꯅꯦ ꯑꯩꯈꯣꯏ ꯑꯩꯈꯣꯏ ꯕꯥꯩ ꯂꯩꯔꯤꯉꯩꯗꯅꯦ ꯆꯀ꯭ꯔꯤ ꯂꯩꯔꯝꯃꯤ ꯁꯨꯝꯕꯥꯜ ꯂꯩꯔꯝꯃꯤ ꯑꯗꯨꯗꯨꯅ ꯑꯩꯈꯣꯏꯒꯤ ꯑꯩꯈꯣꯏꯕꯨ ꯇ ꯑꯗꯨꯝ ꯈꯪꯉꯦꯕ ꯁꯨꯛ ꯍꯥꯏꯁꯤꯅ ꯑꯩꯈꯣꯏꯒꯤ ꯀꯩꯅꯣꯅꯦ ꯁꯨꯝꯕꯥꯟꯗꯨꯗ ꯁꯨꯅꯕꯅꯦ ꯐꯧ ꯁꯨꯅꯕꯅꯦꯕ ꯑ ꯁꯨꯛ ꯍꯥꯏꯁꯤꯅ ꯁꯨꯞꯇ ꯑꯩꯈꯣꯏꯒꯤ ꯑ ꯑꯉꯥꯡ ꯃꯆꯥꯅ ꯁꯨꯅꯕꯒꯤ ꯃꯆꯥ ꯑꯗꯒꯤ ꯈꯔ ꯆꯥꯎꯕ ꯃꯥꯒꯤ ꯑꯩꯈꯣꯏꯒꯤ ꯁꯥꯏꯖꯇ ꯂꯣꯏ ꯈꯥꯏꯗꯣꯛꯑ ꯈꯥꯏꯗꯣꯛꯑ ꯂꯩꯔꯝꯃꯦꯕ ꯑꯩꯈꯣꯏꯐꯥꯎꯇ ꯁꯨꯕ ꯌꯥꯎꯔꯛꯏ ꯁꯨꯝꯕꯟ ꯁꯨꯕ ꯌꯥꯎꯔꯛꯏ ꯆꯥꯛꯄꯤ ꯇꯛ ꯌꯥꯎꯔꯛꯏ ꯀꯨꯠ ꯂ ꯂꯅꯤꯁꯤ ꯃꯅꯤ ꯁꯀꯒ
ꯈꯂꯦ ꯁꯨꯝꯕꯟ ꯁꯨꯝꯕꯟꯁꯨ ꯑꯗꯒꯤ ꯆꯀ꯭ꯔꯤ ꯇꯧꯕꯗꯨꯁꯨ ꯆꯦꯡ ꯇꯦꯛꯇꯕ꯭ꯔꯥ ꯈꯪꯗꯦ ꯃꯇꯝꯗꯨꯗ ꯀꯦꯄꯗꯤ ꯑꯣꯏꯎꯔꯝꯅꯦ ꯎꯝ
ꯀꯃꯥꯏꯅ ꯌꯥꯎꯔꯤꯗꯣꯏꯅꯣ ꯇꯦꯛꯄꯗꯤ ꯇꯦꯛꯄꯗꯨꯗ ꯈꯔꯗꯤ ꯑꯗꯨꯝ ꯇꯦꯛꯇꯣꯏꯅꯤ ꯀꯩꯅꯣ ꯃꯤꯜꯗ ꯐꯧ ꯇꯛꯄꯗꯁꯨ ꯑꯗꯨꯝ ꯇꯏ ꯇꯦꯛꯏꯗꯨꯗꯤ ꯆꯞ ꯃꯥꯟꯅꯩ
ꯍꯧꯖꯤꯛ ꯅ ꯃꯤꯟꯅ ꯂꯣꯏ ꯁꯝꯈ꯭ꯔꯦ ꯁꯝꯄꯔ ꯅꯨ ꯃꯉꯂꯣꯏ ꯑꯣꯕꯤ ꯊ꯭ꯔ ꯑꯩꯗꯤ ꯄꯨꯡꯁꯦ ꯈꯪꯕꯨ ꯈꯪꯉꯨꯗꯦ ꯍꯧꯖꯤꯛ ꯄꯨꯡ ꯕꯥꯔꯣ ꯇꯥ ꯂꯩꯔꯝꯅꯤꯅ ꯀꯩꯅꯣ ꯑꯥ ꯕꯥꯔꯣ ꯈꯔ ꯍꯦꯜꯂꯦꯅꯦ
ꯔꯣꯒ ꯃꯤ ꯄ꯭ꯔꯥꯏ ꯊ ꯆꯂ
ꯑꯗꯨꯅꯤ
ꯑꯩꯈꯣꯏꯗꯤꯁꯤ ꯉꯜꯂꯤꯕꯅꯤꯅ ꯑꯩꯈꯣꯏ
ꯎꯝ ꯅꯣꯏꯗ ꯍꯣꯏꯅ ꯃꯃꯤꯍꯣꯏ ꯇꯨꯝꯈ꯭ꯔꯕꯣ ꯇꯨꯝꯅꯗ꯭ꯔꯤꯕ
ꯇꯨꯝꯗ꯭ꯔꯤ ꯗ ꯀꯅꯥ ꯑ ꯇꯣꯗꯔꯤ
ꯃꯗꯨꯝ ꯅꯨꯡꯇꯤꯒꯤ ꯊꯦꯡꯅ ꯇꯨꯝꯕ꯭ꯔꯥ ꯂꯣꯏꯅꯃꯛ
ꯊꯦꯡꯉꯦ ꯑꯗꯨꯝ ꯑꯩꯈꯣꯏꯒꯤꯗꯤ ꯃꯤ ꯌꯥꯝꯕꯩ ꯍꯧꯅꯕꯤ ꯑꯗꯨꯝ ꯂꯥꯡꯉ ꯂꯩꯔꯤ ꯑꯗꯨꯝ ꯊꯕꯛꯨꯗꯤ ꯊꯕꯛꯁꯨ ꯊꯕꯛꯅꯤ ꯑꯗꯨꯒ ꯂꯥꯡꯁꯨ ꯂꯥꯡꯕꯁꯨ ꯑꯗꯨꯝ ꯑꯣꯏ ꯍꯥꯏꯕꯅꯤ
ꯎꯝ
ꯎ ꯇꯨꯡꯉꯥꯟ ꯇꯣꯉꯥ ꯂꯩꯕꯣ ꯑ ꯇꯨꯡꯉ ꯇꯣꯉꯥ ꯂꯩꯕ ꯆꯥꯗꯤ ꯈꯔꯁꯨ ꯏꯪꯒꯗꯧꯕ
ꯍꯣꯏ ꯌꯨꯝꯊꯣꯡ ꯄꯣꯛ ꯑꯣꯏꯅꯅꯤ ꯇꯣꯉꯥꯟꯅ ꯂꯩꯕ ꯑꯣꯏ ꯇꯔꯗꯤ ꯈꯔ ꯁꯥꯟꯇꯤ ꯑꯣꯏꯗꯧꯕ
ꯎ
ꯍꯜꯂꯣ ꯑꯉꯥꯡ ꯂꯣꯏꯗ꯭ꯔꯤꯕ ꯆꯪꯈꯤꯕꯗ
ꯑ ꯂꯣꯏꯗꯔ ꯁꯄ
ꯎꯝ ꯑꯦꯂꯥꯔꯝꯕꯨ ꯊꯝꯃꯝꯃꯣꯏꯗ ꯑꯩꯗꯤ ꯍꯧꯒꯠꯈꯤꯕ ꯆꯥꯒꯤ ꯅꯨꯡꯇꯤꯒꯤ ꯃꯤꯀꯞ ꯑꯗꯨꯝ ꯊꯣꯛꯄꯅꯤ ꯑꯦꯂꯥꯔꯝ ꯊꯝꯗꯨꯁꯨ ꯇꯨꯝꯕ ꯑꯗꯨꯝ ꯌꯥꯅꯤ
ꯎꯝ ꯅꯪꯗꯤ ꯉꯁꯤ ꯊꯦꯡꯛꯇꯧꯕ ꯑꯃꯅ ꯍꯌꯦꯡ ꯉꯟꯗꯣꯏꯔꯥ ꯍꯧꯒꯠꯇꯣꯏꯔ ꯉꯟꯅ ꯍꯧꯒꯠꯇꯣꯏꯔꯥ ꯊꯦꯡ ꯍꯧꯒꯠꯇꯣꯏꯔꯥ
ꯑꯣ ꯕꯥꯔꯣꯒꯤ ꯑꯗꯨꯋꯥꯏ ꯇꯣꯡꯈꯤꯕꯁꯦ ꯅꯍꯥꯟ ꯂꯩꯒ ꯄꯨꯡ ꯑꯃꯅꯤ ꯁ꯭ꯋꯥꯏꯗ
ꯎꯝ ꯎꯝ
ꯑꯗꯨꯒ ꯅꯣꯡꯉꯥꯜꯂꯀꯥꯟꯗ ꯇꯨꯝꯅꯤꯡꯒꯤꯗ ꯑꯃꯨꯛ ꯇꯧꯗꯦꯕ
ꯑꯁ ꯅꯣꯡꯉꯥꯏꯜꯂꯥꯗꯥꯏꯒꯤ ꯃꯇꯥꯡꯁꯤꯗꯤꯀꯣ ꯃꯤꯅ ꯐꯣꯟ ꯇꯧꯔꯛꯀꯦꯔꯥ ꯍꯧꯗꯣꯔꯛꯀꯦꯔꯥ ꯆꯪꯕ ꯑꯁ ꯀꯩꯝ ꯆꯪꯕ ꯌꯥꯥꯟꯗꯦ ꯊꯥꯡ ꯏꯁꯤꯡ ꯆꯪꯗꯦꯗ ꯑꯗꯨꯅꯤ ꯑꯩꯈꯣꯏꯅ ꯑꯩꯉꯣꯟꯗ ꯇꯧꯔꯤꯁꯦ
ꯑꯁ ꯑꯗꯒꯤ ꯑꯩꯁꯨ ꯌꯥꯎꯈ꯭ꯔꯦ ꯙꯥꯛꯇꯣꯔꯗꯤ ꯌꯥꯎꯗꯕ ꯈꯪꯗꯦ ꯑꯩ ꯑ ꯁꯨꯝ ꯇꯣꯝ ꯇꯣꯝꯗꯅ ꯅꯣꯡꯉꯥꯟꯕ ꯌꯥꯎꯈ꯭ꯔꯦ
ꯏꯁ ꯕ ꯌꯥꯏ
ꯑꯗꯨꯅꯤ ꯇꯧꯔꯤꯁꯦ ꯑꯗꯨꯗ ꯇꯨꯝꯅꯤꯡ ꯐꯔꯛ ꯇ꯭ꯔꯤꯔꯤꯕ
ꯍꯧꯔꯦ ꯑꯩꯁꯨ ꯆꯪꯉꯦ ꯌꯨꯝꯗ
ꯍꯥꯏꯗꯤ ꯈꯔ ꯈ ꯐꯥꯎꯔꯛꯑꯦ ꯇꯨꯝꯅꯤꯡꯕ
ꯎꯝ ꯐꯔꯦ ꯐꯔꯦ ꯑꯗꯨꯗꯤ ꯄꯣꯊꯥꯖꯔꯣ
ꯍꯣꯏ ꯍꯣꯏ ꯍꯣꯏ ꯒꯨꯗ ꯅꯥꯏꯠ ꯎꯝ ꯍꯣꯏ ꯍꯣꯏ ꯍꯣꯏ ꯒꯨꯗ ꯅꯥꯏꯠ ꯎꯝ ꯃꯡ ꯐꯔꯁꯦ ꯃꯪ ꯐꯔꯁꯦ